ꯇꯥꯕ꯭ꯔꫭ ꯇꯥꯕ꯭ꯔꫭ
ꯍꯜꯂꯣ
ꯑꯁ ꯑꯗꯨꯃꯥꯏꯅ ꯍꯥꯏꯒꯅꯨ ꯇꯥꯕ꯭ꯔꯣ
ꯇꯥꯕ꯭ꯔꫭ
ꯇꯥꯏꯌꯦ ꯅꯣꯡ ꯌꯥꯝ ꯀꯟꯅ ꯆꯨꯔꯤꯕ꯭ꯔꯣ ꯀꯩꯅꯣ ꯌꯥꯝ ꯇꯨꯝꯅꯤꯡꯈ꯭ꯔꯕ꯭ꯔꯣ
ꯃꯄꯥꯟꯗ ꯂꯩ ꯑꯩ
ꯀꯩꯒꯤ ꯃꯄꯥꯟꯗ ꯂꯩꯔꯤꯕ ꯅꯪꯗꯤ
ꯏꯃꯥꯟꯅꯕ ꯁꯤꯡꯅꯤ ꯌꯥꯝ ꯂꯩ ꯑꯗꯨꯒꯤ ꯁꯥꯟꯅꯔꯒ ꯂꯩ
ꯗꯃꯛꯇ ꯅꯪ ꯃꯄꯥꯟ ꯊꯣꯛꯄꯤꯈ꯭ꯔꯕ
ꯎꯝ
ꯊꯝꯃꯣꯏ ꯌꯥꯝꯅ ꯅꯥꯔꯦꯗ ꯑꯩꯗꯤ ꯀꯝꯃꯥꯏꯅ ꯇꯧꯅꯤ
ꯅꯪ ꯅꯨꯡꯁꯤꯃꯟꯕꯒꯤ
ꯍꯣꯏ ꯍꯣꯏ ꯍꯣꯏ
ꯅꯤꯀꯣ ꯌꯥꯝ ꯐꯖꯩꯌꯦ
ꯑꯦ ꯌꯥꯔꯕꯦꯅ ꯍꯔꯥꯎꯕ꯭ꯔꯣ ꯅꯪ
ꯑꯗꯨꯅꯤ ꯌꯥꯝ ꯍꯔꯥꯎꯋꯦ ꯅꯪꯗꯤ ꯄꯨꯡ ꯀꯌꯥꯗ ꯇꯨꯝꯒꯦ ꯍꯥꯏꯕꯅꯣ
ꯑꯪ
ꯅꯪ ꯌꯨꯝ ꯆꯠꯈꯤꯔꯣꯏ
ꯅꯣꯡ ꯇꯔꯤꯁꯤꯗꯤ
ꯑꯗꯨ ꯅꯪ ꯃꯄꯥꯟꯗ ꯂꯩꯔꯗꯤ ꯅꯪ ꯅꯥꯔꯔꯣꯏꯗ꯭ꯔꯥ ꯃꯄꯥꯟꯗ ꯂꯩꯔꯁꯨ
ꯕꯦꯔꯟꯙꯥꯗ ꯂꯩ ꯑꯩ ꯑꯝꯕꯦꯁꯇ ꯇꯨꯝꯔꯒ ꯂꯩ
ꯑꯣ ꯀꯥꯡ ꯂꯩꯇꯦ
ꯥꯂꯩ
ꯗꯨꯀꯥꯡꯅ ꯆꯤꯛꯇꯦ ꯅꯉꯣꯟꯇ
ꯎꯝ
ꯑꯁ ꯅꯪꯗꯤ ꯌꯥꯝ ꯀꯜꯂꯦꯅ
ꯎꯝ ꯀꯟꯗ꯭ꯔꯗꯤ
ꯅꯪꯗꯤ ꯌꯥꯝꯅ ꯇꯨꯝꯃꯦꯟ ꯅꯪꯗꯤ ꯌꯥꯝꯅ ꯀꯜꯂꯦꯗ
ꯍꯣꯏ
ꯀꯩꯅꯣ ꯊꯃꯣꯏ ꯌꯥꯝꯅ ꯀꯥꯏꯕꯁꯦ ꯅꯪꯒꯤ ꯅꯨꯄꯤꯅ ꯅꯪꯉꯣꯟꯗ ꯎꯁꯤꯠꯇ꯭ꯔꯕ꯭ꯔꯣ ꯅꯪꯒꯤ
ꯑꯁ ꯇꯣꯛꯑꯣꯁ ꯇꯣꯛꯑꯁꯦ ꯇꯨꯝꯕ ꯋꯥꯔꯤ ꯑꯁ ꯇꯥꯅꯤꯡꯗꯦ ꯑꯩ
ꯑꯗꯨꯗꯤ ꯋꯥꯈꯜ ꯌꯥꯝ ꯋꯥꯕꯁꯦ ꯑꯩ ꯑꯣꯏꯅ ꯌꯥꯝ ꯋꯥꯔꯛꯑꯦꯗ
ꯏꯁ ꯀꯩꯒꯤ
ꯑꯗꯨꯃꯥꯏꯅ ꯋꯥꯈꯜ ꯋꯥꯔꯒ ꯅꯪ ꯑꯩꯉꯣꯟꯗ ꯋꯥꯔꯤ ꯁꯥꯔꯒ ꯑꯥ ꯍꯥꯏꯅ ꯋꯥꯈꯜ ꯋꯥꯕ ꯁꯥꯔꯗꯤ ꯑꯩꯗꯤ ꯅꯨꯡꯉꯥꯏꯔꯤ ꯌꯦꯔꯣ ꯅꯪꯒꯤ ꯅꯨꯄꯤꯗꯣ ꯑꯩꯅ ꯍꯥꯏꯕꯤꯌꯣ ꯍꯥꯏꯕ꯭ꯔꯣ
ꯅꯪꯒꯤ ꯅꯨꯄꯥꯒ ꯈꯠꯅꯒꯅꯨ ꯍꯥꯏꯅ ꯍꯥꯏꯕꯤꯌꯨ ꯌꯥꯔꯦ ꯌꯥꯔꯦ ꯑꯩꯉꯣꯟꯗ ꯑꯗꯨꯃꯥꯏꯅ ꯇꯥꯏꯅꯔꯒꯅꯨ ꯑꯩꯗꯤ ꯌꯥꯎꯇꯦꯀꯣ ꯑꯗꯨ ꯁꯤꯁꯦ ꯋꯥꯔꯤ ꯂꯤꯌꯣꯁꯦ ꯅꯪꯒꯤ ꯄꯤꯒ ꯅꯪꯁꯦ ꯀꯃꯥꯏꯅ ꯈꯠꯅꯕ꯭ꯔꯣ ꯍꯥꯏꯕꯗꯨ
ꯍꯩꯍꯥ
ꯅꯪꯒꯤ ꯅꯨꯄꯤꯒ ꯀꯔꯤꯒꯤ ꯋꯥ ꯈꯠꯅꯕ꯭ꯔꯣ ꯍꯥꯏꯕꯗꯨꯣ ꯍꯥꯏꯔꯛꯑꯣ
ꯑꯁ ꯀꯩꯅꯣ ꯅꯪꯁꯤ ꯎꯝ ꯃꯇꯥꯡ ꯌꯥꯝ ꯆꯥ ꯍꯥꯍꯥꯍꯥ ꯑꯩ ꯍꯥꯥ
ꯅꯪꯗꯨ ꯌꯥꯝꯅ ꯁꯦꯠ ꯑꯣꯏꯕꯒꯤ ꯁꯥꯕꯅꯤꯗ ꯍꯥꯏꯕꯅꯤ
ꯅꯠꯇ ꯑꯁ ꯀꯩꯅꯣ
ꯊꯃꯣꯏ ꯌꯥꯝ ꯀꯥꯏꯕ ꯁꯥꯕꯒꯤ ꯍꯥꯏꯕꯅꯤ ꯁꯣ
ꯀꯥꯏꯗ ꯎꯝ
ꯍꯣꯏ ꯌꯥꯔꯦꯁꯦ ꯑꯗꯨ ꯅꯪꯗꯤ ꯍꯌꯦꯡ ꯑꯌꯨꯛꯅ ꯍꯌꯦꯡ ꯑꯌꯨꯛ ꯉꯇ ꯍꯧꯒꯠꯅꯤ ꯍꯥꯏꯕꯗꯨꯣ ꯍꯧꯒꯠꯄ ꯉꯝꯒꯦꯔꯣ
ꯍꯋꯥꯏ ꯅꯣꯠ
ꯑꯁ ꯇꯨꯃꯥꯏꯅ ꯍꯥꯏꯏꯒꯅꯨ ꯏ ꯒꯥꯔꯒꯅꯤꯗ
ꯍꯧꯒꯠꯂꯒ ꯃꯨꯛ ꯆꯠꯇꯣꯏꯅꯤ
ꯑꯗꯨ ꯍꯧꯒꯠꯄ ꯉꯝꯒꯦꯔꯣ
ꯁꯇ꯭ꯔꯗꯤ
ꯅꯪꯉꯣꯟꯗ ꯆꯩꯔꯛꯀꯤꯔꯣ ꯅꯣꯏ ꯏꯃꯥ ꯏꯄꯥꯅ
ꯑꯥ
ꯅꯪꯉꯣꯟꯗ ꯆꯩꯔ ꯀꯦꯔꯣ ꯅꯪ ꯆꯠꯇ꯭ꯔꯗꯤ ꯍꯥꯏꯌꯦ ꯍꯣꯔꯦꯟ ꯍꯥꯏꯕꯅꯤ
ꯍꯧꯒꯠꯄ ꯉꯝꯗ꯭ꯔꯦ ꯅꯪꯉꫭꯟꯗ ꯇꯥꯏꯅꯍꯧꯔꫭ
ꯑꯗꯨ ꯅꯣꯏ ꯏꯃꯥ ꯏꯄꯥꯅ ꯅꯪꯉꯣꯟꯗ ꯆꯩꯒꯦꯔꯣ ꯍꯥꯏꯕꯅꯤ ꯅꯪ ꯂꯧ ꯆꯠꯇ꯭ꯔꯗꯤ
ꯀꯝꯃꯥꯏ ꯆꯩꯗꯣꯏꯕ
ꯑꯗꯨ
ꯍꯣꯏ ꯆꯠꯄ ꯆꯠꯇꯤ ꯆꯠ ꯑꯣ ꯍꯌꯦꯡ ꯉꯟꯇꯥꯅ ꯆꯠꯀꯅꯤ ꯑꯩꯅ ꯎꯄꯥꯏ ꯂꯩꯇꯦ
ꯑꯗꯨ ꯅꯪ ꯆꯠꯂꯔꫭꯏꯒꯦ ꯍꯥꯏꯔꯗꯤ ꯅꯉꯣꯟꯗ ꯌꯥꯔꯣꯏꯗ꯭ꯔ
ꯀꯩꯒꯤ ꯌꯥꯅꯤ
ꯑꯗꯨ ꯅꯪ ꯀꯤꯕ꯭ꯔ ꯍꯥꯏꯕꯅꯤꯗ
ꯀꯥꯏꯗꯩꯅꫭ
ꯌꯥꯝ ꯀꯟꯕ ꯁꯥꯏꯌꯦꯀꯣ ꯁꯣꯝꯁꯦ
ꯆꯠꯇ꯭ꯔꯗꯤ ꯎꯄꯥꯏ ꯂꯩꯇꯦ ꯑꯩ ꯏꯃꯥ ꯕꯥꯥꯕꯨꯡ ꯌꯥꯝ ꯋꯥꯕ ꯇꯥꯔꯦ ꯑꯩ ꯆꯠꯇ꯭ꯔꯗꯤ
ꯑꫭ
ꯍꯥꯥ
ꯏꯃꯨꯡꯒꯤ ꯌꯥꯝ ꯈꯟꯕꯤꯕ ꯍꯥꯏꯇꯥꯔꯦꯅꯦꯀꯣ ꯅꯠꯇ꯭ꯔ
ꯍ ꯍꯣꯏ ꯆꯠꯇ꯭ꯔꯗꯤ ꯑꯈꯣꯏ ꯏꯆꯟꯅꯨꯄꯤꯁꯨ ꯊꯕꯛ ꯁꯨꯕ ꯍꯩꯇꯦ ꯑꯩꯒ ꯏꯃꯥꯒ ꯕꯥꯕꯨꯡꯒ ꯆꯠꯇꯣꯏꯅꯦꯍꯦ
ꯑꯗꯨ ꯃꯤ ꯑꯇꯣꯞꯄꯗꯗꯤ ꯀꯧꯔꯔꯣꯏ
ꯍꯣꯏ
ꯅꯣꯏ ꯑꯍꯨꯝ ꯈꯛꯅ ꯇꯧꯒꯦ ꯍꯥꯏꯕ꯭ꯔꯣ
ꯎꯝ
ꯍꫭ ꯑꯗꯨꯗꯤ ꯍꯌꯦꯡꯁꯦ ꯆꯥꯛ ꯌꯥꯝ ꯆꯥꯎꯋꫭꯀꯣ
ꯍꫭꯏ ꯆꯥꯎꯗꯤ ꯆꯥꯎꯋꯦ
ꯁꯨ ꯌꯥꯝ ꯆꯥꯎꯋꯣ ꯍꯥꯏꯕꯅꯦ ꯑꯗꯨꯒꯤ
ꯑꯩ ꯑꯩ ꯆꯥꯛ ꯌꯥꯝ ꯆꯥꯗꯦꯃꯤ
ꯀꯩꯒꯤꯅꫭ
ꯆꯥꯕꯁ ꯈꯪꯗꯦ ꯑꯩ ꯑ ꯆꯥꯛꯁꯨ ꯌꯥꯝ ꯆꯥꯔꯦ ꯑꯗꯣ ꯃꯦꯒꯤꯒꯨꯝꯕꯗꯤ ꯑꯗꯨꯝ ꯆꯥꯏ ꯑꯗꯣ
ꯑꯣ ꯑꯗꯨ ꯅꯪꯗꯤ ꯌꯨ ꯊꯛꯄ꯭ꯔꯣ
ꯀꯥꯏꯗꯩꯅꫭ
ꯊꯛꯅꯤꯡꯗꯕꯒꯤꯔꯣ
ꯊꯛꯅꯤꯡꯗꯦ ꯑꯩ ꯑꯈꯣꯏ ꯏꯄꯥ ꯑꯩ ꯑꯩꯈꯣꯏ ꯑꯉꯥꯡ ꯑꯣꯏꯔꯤꯉꯩ ꯊꯛꯄ ꯌꯦꯡꯉꯒ ꯄꯦꯜꯂꯦ ꯌꯨꯕꯨꯗꯤ
ꯑꯣ
ꯉꯥꯎꯔꯒ ꯌꯨꯝꯗ ꯂꯥꯛꯔꯒ ꯗꯤꯁꯇꯞ ꯇꯧꯔꯒ ꯑꯈꯣꯏ ꯏꯃꯥꯗ ꯆꯩꯕꯗꯣ ꯑꯗꯨ ꯌꯦꯡꯔꯒ ꯄꯦꯜꯂꯦ ꯍꯥꯥ
ꯑꯗꯨ ꯑꯃ ꯉꯥꯡꯈ꯭ꯔꯦ ꯑꯗꯨꯃꯥꯏꯅ ꯉꯥꯡꯒꯅꯨꯀꯣ
ꯍꯣꯏꯅꯦ
ꯍꯣꯏ ꯍꯣꯏ ꯍꯣꯏ ꯊꯛꯇꯕꯅ ꯐꯩꯌꯦ ꯌꯥꯝ ꯐꯩ ꯑꯗꯨ ꯊꯛꯄꯗꯤ ꯑꯃꯨꯔꯛꯇꯤ ꯊꯛ ꯈ꯭ꯔꯕꯣ
ꯍꯣꯏ ꯑꯥ ꯅꯨꯄꯥꯅꯤ ꯍꯣꯏ ꯑꯣ ꯄꯨꯟꯕ ꯃꯇꯝꯗꯨꯗꯤ ꯑꯗꯨꯝ ꯄꯥꯔꯇꯤꯒꯤꯀꯣ
ꯑꯁ ꯅꯪ ꯁꯤꯁꯨ ꯄꯨꯟꯕ ꯍꯥꯏꯔꯗꯤ ꯌꯥꯔꯦ ꯀꯔꯤꯔꯣ
ꯄꯦꯒ ꯑꯃꯒꯨꯝꯕ ꯎꯝ ꯑꯣ ꯉꯥꯎꯗꯤ ꯉꯥꯎꯗꯦ ꯑꯗꯨ ꯏꯟꯇꯔꯦꯁꯀꯤ ꯃꯣꯏ ꯏꯟꯇꯔꯦꯁ
ꯑꯁ ꯌꯥꯔꯦ ꯅꯪ ꯌꯥꯝ ꯉꯥꯡꯈ꯭ꯔꯦ ꯑꯗꯨꯃꯥꯏꯅ ꯉꯥꯡꯒꯅꯨ
ꯀꯩꯒꯤ
ꯅꯪꯒꯤꯗꯨ ꯌꯥꯝ ꯌꯥꯎꯈ꯭ꯔꯦ ꯀꯔꯤꯔꯣ
ꯌꯥꯎꯗꯦ
ꯌꯥꯎꯋꯦ ꯑꯩ ꯑꯩ ꯏ ꯀꯥꯔꯛꯀꯅꯤꯗ
ꯍꯥꯏ ꯀꯩꯒꯤ
ꯑꯩꯉꯣꯟꯗ ꯌꯥꯝꯅ ꯃꯥꯡꯍꯟꯒꯅꯨꯀꯣ ꯑꯩ ꯌꯥꯝ ꯃꯥꯡꯈ꯭ꯔꯕꯅꯦ ꯑꯩ ꯊꯥꯃꯣꯢ ꯌꯥꯝ ꯅꯨꯡꯉꯥꯏꯇꯦꯀꯣ
ꯍꯝ ꯍꯝ
ꯇꯔꯥ ꯃꯥꯡꯈ꯭ꯔꯕꯅꯦ ꯑꯩ ꯉꯁꯤ
ꯇꯔꯥ
ꯍꯣꯏ
ꯑꯍꯣ ꯅꯨꯡꯁꯤꯈ꯭ꯔꯦꯗ ꯀꯣ ꯅꯪ ꯁꯤꯒ
ꯑꯗꯨꯃꯥꯏꯅ ꯇꯧꯕꯤꯔꯛꯀꯅꯣ ꯑꯗꯨꯒꯤꯅꯦ ꯑꯩꯉꯣꯟꯗ ꯐꯖꯅ ꯋꯥꯔꯤ ꯁꯥꯔꯛꯑꯣ ꯍꯥꯏꯕꯁꯦ
ꯍꯣꯏ
ꯍꯧꯖꯤꯛꯁꯤ ꯀꯗꯥꯢꯗ ꯂꯩꯔꯤꯒꯦ
ꯍꯥꯥ
ꯍꯧꯖꯤꯛꯁꯤ ꯀꯗꯥꯏꯗ ꯂꯩꯔꯤꯒꯦ
ꯂꯒ ꯂꯩ
ꯃꯄꯥꯟꯗ ꯂꯩꯕ ꯅꯠꯇ꯭ꯔꯣ ꯅꯪ
ꯍꯣꯏ
ꯌꯨꯝ ꯍꯟꯈꯤꯔꯣꯏꯗ꯭ꯔꯣ ꯅꯣꯡ ꯌꯥꯝ ꯀꯟꯅ ꯆꯨꯔꯤꯕ꯭ꯔꯣ
ꯍꯣꯢ ꯎꯝ ꯀꯟꯅꯗꯤ ꯆꯨꯗꯦ
ꯑꯗꯨ ꯅꯪ ꯍꯧꯖꯤꯛꯁꯦ ꯍꯟꯂꯔꯣꯏꯗ꯭ꯔꯣ ꯑꯣ ꯑꯗꯨ ꯅꯠꯇ꯭ꯔꯒ ꯅꯪꯒꯤ ꯌꯦꯔꯨꯛꯈꯣꯏꯗ ꯑꯗꯨꯝ ꯇꯨꯝꯈ꯭ꯔꯒꯦ ꯍꯥꯏꯕ꯭ꯔꯣ
ꯎꯝ ꯏꯃꯅꯕꯩ ꯌꯨꯝꯗ ꯉꯁꯤꯗꯤ ꯇꯨꯝ ꯂꯩꯅꯤ
ꯑꯣ ꯉꯁꯥꯏꯗꯤ ꯌꯨꯝꯍꯟꯅꯤ ꯍꯥꯏꯕ ꯅꯠꯇ꯭ꯔꯣ ꯅꯪ ꯑꯩꯉꯣꯟꯗ
ꯅꯣꯡ ꯆꯨꯔꯤꯁꯤꯗꯤ
ꯅꯪꯁꯨ ꯅꯥꯟ ꯅꯤꯡꯗ꯭ꯔꯦ
ꯍꯣꯏ ꯅꯥꯔꯗꯤ ꯎꯝ ꯂꯣꯏꯔꯦ
ꯑꯗꯨꯅꯤ ꯅꯥꯔꯗꯤ ꯂꯣꯏꯔꯦ ꯅꯥꯔꯣꯏꯗ ꯅꯥꯗ ꯅꯥꯗ ꯅꯥꯗꯅꯤꯉꯥꯏ ꯇꯧꯈ꯭ꯔꯒ ꯂꯣꯏꯔꯦꯅ ꯅꯠꯇ꯭ꯔꯣ
ꯎꯝ ꯅꯥꯔꯗꯤ ꯋꯥꯔꯤ ꯂꯣꯏꯔꯦ
ꯑꯗꯨ ꯅꯪꯗꯤ
ꯎꯝ
ꯋꯥꯔꯤ ꯋꯥꯔꯤꯁꯦ ꯑꯗꯨꯝ ꯁꯥꯔꯒ ꯂꯩꯕ꯭ꯔꯣ ꯅꯠꯇ꯭ꯔꯗꯤ ꯋꯥꯔꯤꯁꯨ ꯁꯥꯗꯕꯤꯗ ꯂꯩꯕ꯭ꯔꯣ ꯅꯪꯒꯤ ꯏꯔꯨꯞꯈꯣꯏꯒ
ꯏꯃꯨꯡꯗ
ꯅꯪꯒꯤ ꯏꯔꯨꯨꯞꯈꯣꯏꯒ ꯍꯥꯏꯕꯅꯤ ꯅꯪꯒꯤ ꯅꯃꯪꯗ ꯍꯥꯏꯕ ꯅꯠꯇꯦ
ꯃꯔꯛ ꯃꯔꯛ ꯈꯛꯇ
ꯅꯪꯒꯤ ꯅꯪ ꯉꯁꯥꯏ ꯍꯥꯏꯔꯦꯅ ꯅꯪꯒꯤ ꯏꯔꯨꯞ ꯅꯨꯄꯤ ꯌꯥꯝ ꯂꯩꯌꯦ ꯍꯥꯏꯕꯗꯨ ꯑꯗꯨꯈꯣꯏꯒ ꯑꯗꯨꯨꯝ ꯋꯥꯔꯤ ꯁꯥꯕ꯭ꯔꯣ
ꯑꯗꯨꯗꯤ ꯑꯣ ꯣꯏꯁꯨ ꯅꯪꯒꯨꯝꯅ ꯀꯣ
ꯑꯥ
ꯑꯩꯁꯨ ꯂꯣꯏꯍꯟꯅꯤꯡꯉꯤ ꯀꯣꯜ ꯇꯧꯁꯤ ꯀꯣꯜ ꯇꯧꯁꯤꯅ ꯑꯗꯨꯝ ꯇꯧꯔꯛꯏꯗ
ꯑꯣ ꯑꯗꯨꯗ ꯑꯗꯨꯝ ꯇꯧꯈ꯭ꯔꯦ
ꯍꯣꯏ
ꯑꯁ ꯇꯧꯒꯗꯧꯅꯤ ꯇꯧꯒꯗꯧꯅꯤ
ꯀꯔꯤ ꯎꯄꯥꯏ ꯂꯩ ꯑꯩꯈꯣꯏ ꯈꯨꯟꯒꯤ ꯅꯨꯄꯤꯁꯤꯡꯅꯦꯗ ꯑꯍꯟꯁꯨ ꯌꯥꯎ ꯑꯉꯥꯡꯁꯨ ꯌꯥꯎꯏ
ꯅꯣꯏ ꯈꯨꯟ ꯁꯦ ꯃꯤ ꯌꯥꯝꯕ꯭ꯔꯣ
ꯍꯣꯏ ꯌꯥꯝꯃꯦ
ꯑꯗꯨꯗꯤ ꯌꯥꯝ ꯅꯨꯡꯉꯥꯏꯔꯝꯅꯤꯀꯣ
ꯅꯨꯡꯗꯤ ꯅꯨꯡꯉꯥꯏ
ꯅꯣꯏ ꯈꯨꯨꯟꯗꯤ ꯁꯥꯕ꯭ꯔꯣ ꯅꯠꯇ꯭ꯔꯗꯤ ꯏꯪꯕ꯭ꯔꯣ
ꯏꯪꯉꯦ ꯏꯪꯉꯦ
ꯅꯣꯡ ꯆꯨꯕ ꯀꯥꯟꯗꯗꯤ ꯏꯪꯕ ꯑꯗꯨꯒ ꯁꯥꯕ ꯀꯥꯟꯗꯤ ꯌꯥꯝ ꯁꯥꯕ ꯑꯗꯨꯃꯥꯏꯅ ꯑꯣꯏꯕ꯭ꯔꯣ
ꯍꯨꯝ ꯌꯥꯝꯅꯗꯤ ꯁꯥꯗꯦ
ꯈꯨꯟꯗꯗꯤ ꯍꯩꯅꯣꯒꯨꯝꯕ ꯂꯩꯕ꯭ꯔꯣ
ꯍꯥꯥ
ꯍꯩꯅꯧꯒꯨꯝꯕ ꯂꯩꯕ꯭ꯔꯣ ꯍꯩꯅꯧ
ꯍꯩꯅꯧ
ꯍꯩꯅꯧ ꯑꯣ
ꯎꯝ
ꯌꯥꯔꯦ ꯈꯪꯗ꯭ꯔꯗꯤ ꯈꯨꯝꯒꯅꯨꯗ
ꯈꯪꯗ꯭ꯔꯦ
ꯅꯣꯄꯥꯛꯀꯨꯝꯕꯗꯤ ꯂꯩꯕ꯭ꯔꯣ ꯅꯣꯕꯥꯞꯀꯨꯝꯕ
ꯍꯥꯥ
ꯆꯝꯄ꯭ꯔꯥꯒꯨꯝꯕ ꯂꯩꯕ꯭ꯔꯣ
ꯌꯥꯝ ꯂꯩ
ꯑꯗꯨ ꯍꯡꯕꯅꯦ ꯍꯥꯎꯕ꯭ꯔꯣ ꯅꯣꯏꯒꯤ ꯈꯨꯟꯒꯤꯗꯤ
ꯍꯣꯏ ꯌꯥꯝ ꯂꯩ ꯑꯗꯨꯗꯤ
ꯑꯣ ꯅꯩꯔꯦꯅꯦ ꯑꯗꯨꯗꯤ
ꯄꯨꯔꯛꯎꯔ ꯕꯣꯔꯥ ꯑꯍꯨꯝ ꯃꯔꯤ ꯆꯥꯒꯦꯔ ꯄꯨꯔꯛꯎꯔ
ꯕꯣꯔꯥ ꯃꯔꯤ ꯃꯉꯥ ꯄꯨꯔꯛꯑꯣ ꯁꯤ ꯏꯕꯥꯅꯤ ꯌꯣꯟꯁꯦ
ꯑꯩꯈꯣꯏ ꯌꯨꯝꯒꯤ ꯐꯥꯝ ꯌꯥꯝ ꯆꯥꯎꯅ ꯂꯩ ꯑꯗꯨꯗ ꯀꯣꯝꯂꯥ
ꯑꯣ ꯑꯣ ꯍꯣꯏ ꯍꯣꯏ ꯌꯥꯝ ꯍꯦꯟꯖꯤꯟꯅ ꯍꯥꯏꯒꯅꯨ ꯑꯃꯨꯛ ꯀꯥꯎꯔꯛꯀꯅꯤꯗ
ꯍꯤꯍꯤꯍꯤ
ꯍꯦꯟꯖꯤꯅ ꯍꯥꯏꯒꯅꯨ ꯅꯣꯏ ꯏꯪꯈꯣꯜ ꯌꯥꯝ ꯆꯥꯎꯅ ꯂꯩꯕ꯭ꯔꯣ
ꯎꯝ
ꯌꯥꯝ ꯐꯔꯦ ꯑꯗꯨꯗꯤ ꯑꯗꯨꯗꯤ ꯍꯌꯦꯡ ꯋꯥꯏ ꯅꯣꯏꯒꯤ ꯏꯪꯈꯣꯜ ꯈꯪꯈꯣꯟꯗꯨꯗ ꯊꯕꯛ ꯇꯧꯔꯒ ꯂꯩꯔꯁꯦꯀꯣ ꯏꯕꯥꯅꯤ ꯅꯪꯒꯤ ꯅꯣꯏꯒꯤ ꯏꯪꯈꯣꯜꯗꯨꯗ ꯊꯕꯛ ꯇꯧꯔꯒ ꯂꯩꯔꯁꯦꯀꯣ ꯏꯕꯥꯅꯤ ꯍꯌꯦꯡ ꯋꯥꯏ
ꯍꯣꯏ ꯂꯥꯛꯑꯣ
ꯍꯣꯏ ꯑꯗꯨ ꯊꯕꯛ ꯁꯨꯕ ꯍꯩꯗꯗꯤ ꯐꯨꯒꯦꯔꯥ ꯑꯩꯉꯣꯟꯗ
ꯀꯃꯥꯏꯅ ꯐꯨꯗꯣꯏꯕ
ꯈꯪꯗꯦꯗ ꯊꯕꯛ ꯁꯨꯕ ꯍꯩꯇꯦ ꯍꯥꯏꯅ ꯐꯨꯒꯦꯔꯣ ꯑꯁꯦꯡꯕꯒꯤ ꯍꯥꯏꯌꯣꯗꯥ
ꯇꯝꯕꯤꯒꯦ ꯍꯩꯇ꯭ꯔꯗꯤ
ꯑꯗꯨ ꯇꯝꯕꯤꯔꯁꯨ ꯍꯩꯇ꯭ꯔꯗꯤ ꯀꯃꯥꯏꯅ ꯇꯧꯅꯤ
ꯑꯥ
ꯇꯝꯕꯤꯔꯁꯨ ꯍꯩꯇ꯭ꯔꯗꯤ ꯀꯃꯥꯏꯅ ꯇꯧꯗꯣꯏꯅꯣ
ꯀꯩꯗ꯭ꯔꯗꯤ ꯌꯨꯝꯗ ꯂꯩꯗꯣꯏꯕ
ꯑꯣ ꯑꯗꯨ ꯐꯨꯒꯦꯔꯥ ꯍꯥꯏꯕ
ꯍꯩꯇꯕ ꯃꯤꯕꯨ ꯐꯨꯔꯗꯤ ꯀꯃꯥꯏ
ꯑꯗꯨꯗꯤ ꯌꯥꯝ ꯀꯤꯌꯦꯀꯣ
ꯐꯨꯔꯗꯤ ꯍꯩꯒꯗ꯭ꯔꯣ ꯑꯗꯣ
ꯑꯗꯨ ꯃꯤꯗꯤ ꯑꯗꯨꯝ ꯐꯨꯒꯜꯂꯦꯅ ꯅꯣꯏ ꯅꯨꯄꯥꯈꯣꯏꯗꯤ
ꯇꯜꯂꯦ
ꯐꯨꯗꯕꯒ ꯌꯥꯝ ꯁꯥꯒꯅꯨꯗ ꯐꯨꯔꯝꯅꯤꯗ
ꯑꯩꯔꯣ ꯎꯝ ꯍꯪꯉꯣ ꯑꯩ ꯏꯆꯟꯅꯨꯄꯤꯗ
ꯑꯣꯏ ꯑꯩꯗꯤ ꯀꯩꯒꯤ ꯍꯪꯗꯣꯏꯕ
ꯑꯗꯨꯒꯨꯝꯕ ꯇꯜꯂꯦ ꯑꯩꯅꯀꯣ ꯑꯩ ꯏꯆꯟꯅꯨꯄꯤꯗ ꯊꯕꯛ ꯁꯨꯁꯦ ꯍꯥꯏꯕꯀꯥꯟꯗ ꯃꯥꯅ ꯇꯜ ꯑꯣ ꯇꯜꯂꯦ ꯍꯥꯏꯔꯗꯤ ꯑꯣ ꯃꯤꯠ ꯑꯇꯣꯞꯄꯅꯤ ꯇꯧꯕ ꯌꯥꯔꯦ ꯑꯗꯨ ꯅꯝꯐꯨꯗ ꯇꯧꯋꯦꯗꯅ ꯑꯩꯗꯤ ꯋꯥꯟꯁ ꯑꯥ ꯑꯃꯈꯛꯇ ꯍꯥꯏꯗꯣꯏꯅꯦ ꯇꯧꯁꯦ ꯍꯥꯏꯔꯦ ꯃꯥꯅ ꯇꯧꯅꯤꯡꯗꯦ ꯍꯥꯏꯔꯗꯤ ꯇꯣꯛꯑꯦ ꯏꯊꯟꯗ ꯆꯠꯇꯣꯏꯅꯦ ꯅꯝꯐꯨꯗ ꯇꯧꯔ ꯇꯦ ꯑꯩꯉꯣꯟꯗ
ꯑꯗꯨꯒ ꯁꯥꯎꯔꯒ ꯆꯠꯄ꯭ꯔꯣ ꯅꯠꯇ꯭ꯔꯗꯤ ꯅꯣꯛꯔꯒ ꯆꯠꯄ꯭ꯔꯣ
ꯃꯥꯏ ꯁꯥꯎꯗꯣꯏꯕ
ꯌꯥꯝꯅ ꯁꯥꯎꯒꯟꯗꯕ ꯃꯤꯒ ꯁꯥꯏꯌꯦꯀꯣ
ꯑꯩ ꯋꯥ ꯃꯥꯜꯂꯦ ꯍꯥꯏꯗꯣꯏꯅꯦ ꯃꯉꯣꯟꯗ
ꯎꯝ
ꯇꯧꯔꯛꯀꯅꯨ ꯅꯪ ꯆꯠꯇꯣꯏꯅꯦ
ꯎꯝ ꯑꯗꯨꯁꯨ ꯁꯥꯎꯕꯅꯤꯅꯦ ꯀꯔꯤ